ꯍꯂꯣ
ꯍꯥ ꯄꯨꯡꯂꯩ ꯃꯔꯩꯔꯤ ꯑꯗꯨꯅꯤ ꯍꯧꯖꯤꯀꯥꯟꯁꯤ ꯑ ꯅꯤꯁꯥ ꯆꯥꯕꯅ ꯌꯥꯝꯃꯛꯑꯕꯅꯤꯅ
ꯎꯝ
ꯑꯩ ꯈꯪꯗꯦ ꯏꯌꯥꯝꯕꯕꯨ ꯀꯃꯥꯏ ꯀꯃꯥꯏ ꯂꯩꯔꯤꯒꯦ ꯍꯧꯖꯤꯀꯥꯟꯁꯤꯕꯨ
ꯑꯩꯁ ꯄꯪꯂꯩ ꯃꯛ ꯂꯩꯔꯤ ꯑꯩꯁꯨ ꯆꯞ ꯃꯥꯟꯅꯩ ꯉꯔꯥꯡ ꯅꯍꯥꯟꯗꯣ
ꯎꯝ
ꯑꯩꯈꯣꯏ ꯂꯩꯀꯥꯏꯁꯤꯗ ꯅꯤꯁꯥ ꯆꯥꯕ ꯑꯃ ꯐꯥꯏꯌꯦꯅ ꯏꯃꯩ ꯐꯨꯕꯗ ꯈꯣꯠꯄꯗ ꯂꯣꯏ ꯀꯩꯅꯣ ꯀꯩꯅꯣ ꯇꯧꯋꯦ ꯅꯤꯁꯥ ꯆꯥꯔꯒ ꯍꯦꯛꯇ ꯃꯣꯏꯗꯤ ꯀꯩꯅꯣ ꯇꯧꯔꯕꯖꯥꯠꯅꯤ ꯄꯣꯠ ꯅꯨꯡ ꯍꯨꯔꯥꯟꯗꯣꯏ ꯈꯣꯠꯇꯣꯏ ꯇꯧꯕꯖꯤꯗ ꯐꯥꯔꯕꯖꯥꯠꯅꯤ ꯇꯞꯇꯥꯏ ꯆꯥꯔꯨ ꯇꯞꯇꯥꯏ ꯆꯥꯥꯁꯜꯂꯒꯀꯣ ꯐꯥꯕꯅꯦ ꯂꯩꯀꯥꯏ ꯀ꯭ꯂꯕꯁꯤꯗ ꯄꯨꯁꯜꯂ ꯐꯨꯕꯗ ꯐꯨꯕꯗ ꯐꯨꯕꯗ ꯐꯨꯕꯗ ꯑꯃꯔꯣꯝꯗꯕꯨꯗꯤ ꯅꯨꯡꯉꯥꯏꯇꯦ ꯍꯥꯏꯗꯤ ꯏꯀꯥꯏꯒꯤ ꯏꯅꯥꯎꯁꯤꯡꯅꯤꯅꯀꯣ ꯑꯃꯔꯣꯝꯗ ꯍꯥꯏꯔꯒꯗꯤ ꯃꯣꯏꯅ ꯍꯨꯔꯥꯟꯗꯣꯏꯕ ꯇꯧꯔꯝꯃꯤ ꯐꯣꯟ ꯃꯌꯥꯝꯗꯣ ꯑꯗꯨꯒꯤ ꯈꯜꯂꯒꯗꯤ ꯑꯃꯨꯛ ꯐꯨ ꯈꯔ ꯋꯥꯔꯍꯧꯗꯕꯗꯤ ꯌꯥꯗꯕ ꯅꯠꯇ꯭ꯔꯗꯤ ꯍꯦꯟꯖꯜꯂꯛꯄ ꯑꯇꯣꯏꯕ ꯀꯩꯝ ꯇꯧꯗꯦ ꯈꯪꯅ꯭ꯔꯒꯗꯤ ꯑꯗꯨꯅꯤ ꯇꯧꯔꯤꯁꯦ ꯂꯨꯔꯦ ꯃꯅꯤꯄꯨꯔꯁꯦ ꯗ꯭ꯔꯛ ꯆꯥꯝꯃ ꯉꯥꯛꯇ ꯂꯩꯈꯠꯂꯦ ꯇꯧꯔꯤꯁꯦ ꯅꯣꯏꯒꯤ ꯂꯩꯀꯥꯏꯗ ꯀꯔꯝ ꯀꯔꯝ ꯇꯧꯔꯤꯕ
ꯍꯧꯈꯖꯤꯛꯁꯨꯦ ꯆꯞꯥꯟꯅꯩꯅꯤ ꯑꯩꯈꯣꯏꯁꯨ ꯍꯥꯏꯗꯤ ꯍꯟꯗꯛ ꯃꯔꯛꯁꯤ ꯏꯔꯥꯡꯗꯤ ꯊꯣꯛꯇꯦ ꯃꯃꯥꯡ ꯃꯃꯥꯡꯗꯗꯤ ꯌꯥꯝꯅ ꯗ꯭ꯔꯛ ꯆꯥꯕ ꯑ ꯀꯤꯂ ꯄꯨꯒꯛꯇ ꯇꯥ ꯃꯌꯦꯛꯒ ꯇ ꯍꯥꯏꯗꯤ ꯏꯁꯥ ꯁꯥꯖꯔꯒ ꯍꯨꯔꯥꯟꯕ ꯑꯗꯒꯤ ꯄꯣꯠ ꯆꯩ ꯍꯨꯔꯥꯟꯕ ꯑꯗꯒꯤ ꯗꯨꯗ ꯅꯠꯇꯦꯅꯦ ꯈꯣꯏ ꯃꯤꯒꯤ ꯂꯣꯏꯖꯔꯤꯕ ꯁꯟꯗꯨ ꯍꯥꯠꯇꯣꯛꯑꯝ ꯑꯥ ꯍꯨꯔꯥꯜꯂꯝ ꯑ ꯍꯥꯏꯗꯤ ꯂꯝꯕꯤ ꯑꯥꯁ ꯂꯧꯕꯨꯛꯇꯒ ꯍꯦꯛ ꯊꯥꯗꯣꯛ ꯊꯝꯗꯣ ꯍꯨꯔꯥꯜ ꯍꯦꯛ ꯄꯨ ꯍꯦꯛ ꯑꯗꯨꯃꯥꯏ ꯇꯧꯋꯦ ꯍꯣꯏ ꯃ ꯑꯗꯨꯃꯥꯏ ꯇꯧꯗꯅ ꯈꯣꯠꯇꯅ ꯇꯧꯈꯤꯌꯦ ꯍꯟꯗꯛꯇꯤ ꯐꯥꯗꯅ ꯄꯨꯔꯥ ꯐꯨꯈ꯭ꯔꯦ
ꯍꯥꯏꯗꯤ ꯐꯨꯗꯅ ꯈꯣꯠꯇꯅ ꯃꯌꯥꯝꯗꯤ ꯐꯨꯈ꯭ꯔꯦꯗꯣ ꯈꯪꯗꯦ ꯑꯗꯨꯝ ꯑꯗꯨ ꯅꯨꯄꯥꯗ ꯑꯗꯨꯝ ꯍꯟꯗꯦ ꯍꯥꯏꯗꯤ ꯃꯥꯁꯨ ꯍꯥꯏꯗꯤ ꯃꯥꯏꯁꯨ ꯅꯤꯁꯥꯗꯣ ꯆꯥꯗ ꯌꯥꯗꯕꯅꯤꯅ ꯁꯨꯝ ꯑꯦꯗꯤꯛ ꯆꯨꯒꯤꯃꯤꯅ ꯍꯥꯏꯗꯤ ꯃꯁꯥꯗꯨ ꯗ ꯍꯩꯅꯔꯦ ꯍꯩꯅꯈꯒ꯭ꯔꯃꯤꯅ ꯑꯗꯨꯝ ꯇꯧꯅꯤꯡꯗꯨꯝ ꯂꯩꯌꯦꯕ ꯍꯥꯏꯗꯤ ꯐꯅ ꯐꯨꯔꯁꯨ ꯒ꯭ꯌꯥꯟ ꯇꯥꯗꯕꯅꯤꯅ
ꯑꯗꯨꯅꯤ ꯇꯧꯏꯁꯤ ꯃꯅꯤꯄꯨꯔꯁꯦ ꯄꯨꯔꯥ ꯀꯣꯡꯈꯥꯏ ꯀꯥꯡꯈꯣꯡ ꯆꯥꯏꯔꯦꯕ ꯇꯧꯔꯤꯁꯦ ꯄꯨꯔꯥ ꯗ꯭ꯔꯛꯁꯤꯅ ꯄꯨꯔꯥ ꯃꯥꯡꯍꯜꯂꯕꯅꯦ ꯇꯧꯔꯤꯁꯦ ꯗ꯭ꯔꯛꯁꯤ ꯄꯨꯔꯥ ꯀꯩꯅꯣ ꯇꯧꯕꯁꯨ ꯌꯥꯎꯔꯤ ꯃꯥꯡꯍꯜꯂꯦ ꯈꯟꯂꯒ ꯃꯤꯁꯦ ꯀꯔꯕꯥꯔ ꯇꯧꯕ ꯃꯤꯁꯨ ꯌꯥꯎꯔꯤꯑꯕ ꯁꯨꯃꯥꯏꯅ ꯇꯧꯔꯒ ꯃꯥꯡꯉꯤ ꯈꯪ ꯈꯪꯅ ꯍꯥꯏꯗꯤ ꯌꯣꯟꯕ ꯍꯥꯏꯗꯤ ꯇꯁꯦꯡꯅ ꯀꯩꯅꯣ ꯈꯇꯪꯒꯤ ꯋꯥ ꯅꯠꯇꯕ ꯏꯆꯝ ꯆꯝꯕ ꯑꯈꯣꯏ ꯃꯤꯆꯝ ꯄ꯭ꯔꯖꯥꯁꯤ ꯐꯠꯇꯕ ꯄꯨꯔꯥ ꯀꯩꯅꯣꯅ ꯀꯔꯕꯥꯔ ꯇꯧꯕ ꯌꯥꯎꯔꯤꯕ ꯑꯈꯣꯏꯒꯤ ꯍꯟꯗꯛ ꯄꯥꯏꯔꯤꯕ ꯃꯟꯇ꯭ꯔꯤ ꯃꯣꯟꯗꯣꯟꯁꯤꯡꯅꯁꯨ ꯇꯧꯕꯁꯨ ꯌꯥꯎꯔꯤꯑꯕ ꯈꯔꯗꯤ ꯑꯈꯣꯏꯅ ꯀꯩꯅꯣ ꯇꯧꯕꯗ ꯍꯦꯛ ꯃꯤꯡ ꯄꯟꯕꯗ ꯍꯦꯛ ꯀꯩꯅꯣ ꯇꯧꯗꯕ ꯄꯜꯂꯨꯔꯒꯗꯤ ꯑꯦ ꯑꯦ ꯑꯗꯨꯗꯥ ꯑꯗꯨꯗꯥ ꯇꯧꯔ ꯍꯦꯛ ꯇꯧꯔꯀꯗꯕ ꯑꯗꯨꯝ ꯌꯥꯎꯔꯤꯅꯦꯕ ꯑꯈꯣꯏ ꯃꯅꯤ ꯃꯟꯇ꯭ꯔꯤ ꯃꯟꯗꯣꯟꯁꯤꯗꯁꯨ ꯗ꯭ꯔꯛ ꯌꯣꯟꯕ ꯈꯣꯠꯄ ꯑꯁꯤ ꯌꯥꯝ ꯆꯥꯎꯅ ꯇꯧꯕ ꯌꯥꯎꯔꯤꯕꯅꯦꯕ
ꯎꯝ
ꯃꯣꯏꯗꯒꯤ ꯍꯧꯔꯒ ꯍꯥ ꯁꯣꯏꯔꯕꯅꯦ ꯇꯧꯏꯁꯦ ꯎꯝ
ꯄꯨꯂꯞ ꯁꯣꯏꯔꯕꯅꯤ ꯃꯣꯏꯅ ꯌꯥꯕꯩꯅꯦ ꯀꯩꯅꯣ ꯍꯧꯖꯤꯛ ꯇꯧꯅꯩꯁꯤꯡꯁꯦ ꯌꯦꯡꯉꯣꯅꯦ ꯍꯧꯖꯤꯛ ꯃꯅꯤꯄꯨꯔ ꯃꯆꯥꯁꯤ ꯗ꯭ꯔꯛꯅ ꯂꯣꯏ ꯍꯥꯏꯗꯤ ꯂꯥꯛ ꯂꯥꯛꯍꯜꯂꯦ ꯌꯦꯡꯉꯣꯅꯦ ꯗ꯭ꯔꯛꯇꯁꯨ ꯅꯠꯇꯦ ꯁꯤ ꯅꯤꯁꯥ ꯃꯌꯥꯝꯁꯤꯅ ꯌꯦꯡꯉꯣꯅꯦ ꯇꯧꯅꯤꯁꯤ ꯌꯦꯡꯉꯣꯅꯦ ꯑꯃ ꯑꯣꯏꯔꯦ ꯌꯨ ꯑꯣꯏꯔꯦ ꯑꯗꯨ ꯇꯧꯔꯦ ꯑꯃ ꯑꯁ ꯊꯛ ꯍꯥꯏꯗꯤ ꯃꯤ ꯑꯣꯏ ꯉꯝꯃꯛꯇ꯭ꯔꯕꯅꯤꯅ ꯍꯥꯏꯗꯤ ꯃꯆꯥ ꯃꯁꯨ ꯊꯥꯛꯄ ꯈꯣꯠꯄ ꯂꯩꯕꯅꯤꯅ ꯍꯥꯏꯗꯤ ꯁꯨꯝꯕꯁꯦ ꯊꯥꯛꯅꯤꯡ ꯍꯥꯏꯗꯤ ꯏ ꯃꯃꯥ ꯃꯄꯥ ꯑꯣꯏꯕꯁꯤꯡꯅꯗꯤ ꯋꯥꯔꯦꯕ ꯑꯗꯨꯝ ꯅꯤꯁꯥ ꯑꯗꯨꯝ ꯆꯥꯁꯤꯜꯂꯛꯑꯒ ꯑꯗꯨꯝ ꯃꯥꯡꯁꯤꯜꯂꯛꯑꯗꯤ ꯍꯥꯏꯗꯤ ꯃꯁꯤ ꯃꯤꯗꯤ ꯋꯥꯟ ꯋꯥꯟ ꯁꯦꯝꯖꯔꯤꯅꯦ ꯃꯁꯁꯤꯦ ꯁꯒꯨꯝꯕꯁꯤꯡꯗꯣ ꯑꯝꯇ ꯁꯨꯝ ꯆꯁꯤꯜꯂꯣꯏ ꯑꯗꯨ ꯌꯣꯟꯁꯤꯜꯂꯦ ꯑꯟꯗꯗꯤ ꯑꯆꯧ ꯑꯁꯥꯡꯁꯤꯅ ꯗꯤ ꯐ
ꯇꯁꯦꯡꯅꯅꯦ ꯑꯆꯧ ꯑꯁꯥꯡ ꯀꯩꯅꯣ ꯇꯕ ꯌꯣꯟꯕ ꯃꯤꯁꯤꯡꯁꯤꯅ ꯈꯕꯀꯣ ꯍꯥꯏꯗꯤ ꯑꯩꯅ ꯁꯨꯝ ꯇꯥꯕꯩ ꯋꯥꯅꯤ ꯏꯁꯥꯥꯁꯦ ꯁꯨꯡꯌꯥ ꯆꯥꯖꯗꯕ ꯑꯉꯥꯡꯁꯦꯀꯣ ꯍꯥꯏꯗꯤ ꯇꯁꯦꯡꯅ ꯃꯣꯏꯅ ꯍꯥꯟꯅ ꯐ꯭ꯔꯤꯗ ꯄꯤꯖꯔꯑꯦꯗꯅ ꯃꯍꯥꯎꯁꯤꯦ
ꯎꯝ
ꯍꯥꯏꯗꯤ ꯀꯩ ꯍꯥꯏꯇꯥꯔꯦ ꯃꯍꯥꯎꯁꯤ ꯌꯦꯡꯍꯟꯗꯣꯏꯅꯦꯕ ꯃꯣꯏꯅ ꯀꯃꯥꯏꯅ ꯁꯦ ꯁꯤ ꯁꯤ ꯌꯦꯡꯉꯣ ꯇ꯭ꯔꯥꯏ ꯇꯧ ꯍꯥꯏꯔꯒ ꯒꯨꯂꯤ ꯌꯦꯡꯉꯣ ꯍꯥꯏꯔꯦꯅꯦ ꯒꯨꯂꯤꯁꯤꯕꯨ ꯁꯨꯃꯥꯏꯅ ꯇ꯭ꯔꯥꯏ ꯇꯑꯣꯅ ꯐ꯭ꯔꯤꯗ ꯄꯤꯖꯔꯅꯤꯕꯀꯣ ꯐ꯭ꯔꯤꯗ ꯄꯤꯖꯔꯕꯅꯤꯅ ꯑꯃꯗꯨꯗꯤ ꯐ꯭ꯔꯤꯅꯦ ꯍꯥꯏꯔꯕꯅꯤꯅ ꯆꯥꯁꯜꯂꯅꯦꯕ ꯑꯉꯥꯡꯗꯨꯗꯤ ꯀꯩꯝ ꯈꯪꯖꯗꯕꯅꯤꯅꯀꯣ ꯑꯩ ꯅꯤꯁꯥꯅꯦꯕꯨ ꯍꯥꯏꯔꯗꯤ ꯆꯥꯔꯒ ꯆꯥꯔꯒ ꯃꯍꯥꯎ ꯃꯍꯥꯎꯗꯣ ꯈꯪꯉꯛꯑꯅꯤ ꯃꯍꯥꯎꯗꯣ ꯈꯪꯉꯛꯑꯀꯥꯟꯁꯤꯗ ꯑꯃꯨꯛ ꯂꯩꯅꯤꯡꯉꯛꯇꯣꯏꯅꯦꯕ ꯈꯪꯉꯕ ꯇꯁꯦꯡꯅ ꯑꯗꯨꯃꯥꯏꯅ ꯀꯩꯅꯣ ꯇꯧꯕꯁꯨ ꯌꯥꯎꯔꯤ ꯇꯁꯦꯡꯅ ꯏꯍꯥꯟ ꯍꯥꯟꯅ ꯃꯣꯏꯅ ꯄꯩꯁꯥ ꯍꯥꯏꯗꯤ ꯐ꯭ꯔꯤꯗ ꯄꯤꯖꯔꯦꯗꯅꯀꯣ ꯑ ꯐ꯭ꯔꯤꯗ ꯄꯤꯖꯔꯝꯃ ꯃꯇꯨꯡꯗ ꯌꯦꯡꯉꯨ ꯍꯥꯏꯕ ꯌꯦꯡꯍꯜꯂꯕ ꯃꯇꯨꯡꯗ ꯅꯤꯁꯥꯒꯤ ꯃꯍꯥꯎꯁꯤ ꯈꯪꯍꯜꯂ ꯃꯇꯨꯡꯗ ꯀꯣ ꯇꯁꯦꯡꯅ ꯄꯩꯁꯥ ꯇꯥꯟꯕ ꯃꯤꯁꯨ ꯌꯥꯎꯔꯤꯕ ꯑꯗꯨꯃꯥꯏꯅ ꯃꯍꯥꯎꯁꯦ ꯑꯍꯥꯟꯕ ꯈꯪꯍꯟꯈ꯭ꯔꯒ ꯇꯞ ꯇꯞ ꯁꯨꯝ ꯂꯩꯍꯟꯕꯀꯣ ꯑꯗꯨꯃꯥꯏꯅ ꯇꯧꯕꯁꯨ ꯌꯥꯎꯔꯤꯕ ꯊꯣꯏꯈꯤꯀꯣ ꯃꯤꯁꯦ ꯅꯤꯁꯥ ꯄꯤꯖꯔꯒ ꯇꯧꯕ ꯃꯤ ꯈꯔ ꯑꯃꯁꯨ ꯌꯥꯎꯔꯤ ꯑꯐꯕ ꯊꯕꯛꯇꯤ ꯅꯠꯇꯦꯗ ꯃꯣꯏ ꯇꯧꯔꯤꯗꯣ
ꯅꯠꯇꯦ ꯅꯠꯇ ꯎꯝ
ꯑꯗꯒꯤ ꯅꯤꯁꯥ ꯆꯥꯕꯁꯤ ꯅꯤꯁꯥꯁꯨ ꯑꯉꯥꯡꯈꯩꯗꯨꯁꯨ ꯅꯤꯁꯥ ꯑꯉꯥꯡ ꯑꯅꯝꯕ ꯆꯥꯅꯩꯁꯦ ꯑꯅꯝꯕꯅ ꯑꯉꯥꯡꯈꯩ ꯏꯟꯈꯠꯂꯛꯏꯕ ꯀꯥꯡꯕꯨꯁꯤꯅꯦꯕ ꯆꯥꯅꯩꯁꯦ
ꯎꯝ
ꯅꯠꯇ꯭ꯔꯥ ꯑꯗꯩ ꯃꯣꯏꯁꯨ ꯄꯩꯁꯥ ꯅꯨꯡꯁꯥꯗꯤ ꯂꯩꯔꯛꯇꯕꯅꯤꯅ ꯍꯥꯏꯗꯤ ꯀꯗꯥꯏꯗꯒꯤ ꯇꯧ ꯄꯩꯁꯥꯗꯣ ꯆꯥꯛꯑꯁꯦ ꯅꯤꯁꯥꯗꯨꯅꯗꯤ ꯀꯧꯗꯅꯤꯅꯀꯣ ꯑꯗꯨꯝ ꯀꯩꯅꯣ ꯇꯧꯗꯅ ꯍꯨꯔꯥꯟꯕ ꯈꯣꯠꯄꯁꯦ ꯑꯗꯨꯝ ꯂꯥꯛꯏꯅꯦꯕ ꯍꯨꯔꯥꯜꯂꯒ ꯌꯣꯟꯊꯣꯛꯇꯅ ꯆꯥꯗꯅ ꯈꯣꯠꯇꯅ ꯁꯤ ꯇꯧꯔꯛꯏꯅꯦꯕ ꯍꯨꯔꯥꯟꯕ ꯂꯥꯛꯏꯁꯨ ꯑꯅꯝꯕꯅ ꯅꯤꯥ ꯆꯥꯕꯁꯤ ꯊꯣꯛꯂꯛꯄꯗꯣꯏꯅꯦꯕ
ꯃꯥꯅꯦ ꯑꯗꯨꯕꯨ ꯈ꯭ꯋꯥꯏꯗꯒꯤ ꯂꯩꯧꯔꯤꯁꯦ ꯍꯥꯏꯗꯤ ꯍꯥꯏꯗꯤ ꯃꯤ ꯃꯩꯇꯩ ꯃꯆꯥꯁꯤꯡꯁꯦ ꯑꯌꯥꯝꯕꯅ ꯍꯥꯏꯔꯗꯤ ꯐꯤꯅꯦꯕ ꯍꯥꯏꯔꯗꯤ ꯇꯧꯔꯒꯦ ꯍꯥꯏꯗꯤ ꯇꯧꯔꯒꯦ ꯈꯣꯠꯍꯔꯒꯦ ꯏꯕ ꯍꯥꯏ ꯅꯣꯏꯅ ꯆꯥꯍꯧꯔꯒꯦ ꯍꯥꯏꯕ ꯋꯥꯈꯜꯁꯦ ꯑꯗꯨꯝ ꯂꯩ ꯑꯗꯨꯅꯤꯅ ꯍꯥꯏꯗꯤ ꯃꯥꯡꯉꯁꯨ ꯌꯥꯔꯦ ꯍꯥꯏꯕ ꯋꯥꯐꯝꯁꯤ ꯑꯃ ꯈꯗ ꯃꯣꯏ ꯇ ꯅ ꯁꯤ
ꯑꯍꯥꯟꯕꯒꯤ ꯇꯪꯕꯁꯦ ꯃꯍꯥꯎ ꯌꯦꯡꯅꯤꯡꯉꯅꯦ ꯇꯪꯕꯁꯦ ꯁꯤꯗꯅꯤꯗ ꯁꯣꯏꯔꯤꯁꯦ ꯃꯣꯏꯅ ꯐ꯭ꯔꯤꯅꯦ ꯀꯥꯏ ꯍꯥꯏꯕꯗꯨꯗ ꯑꯍꯥꯟꯕꯒꯤ ꯇꯪꯕꯁꯤꯗ ꯃꯍꯤꯦꯛꯇ ꯄꯨꯔꯥ ꯑꯦꯍ ꯀꯩꯝ ꯇꯧꯔꯣꯏꯗ ꯑꯃꯈꯛ ꯇꯪꯕꯕꯨꯅ ꯁꯨꯝ ꯈꯜꯂꯨꯕꯀꯣ ꯑꯗꯩꯗꯤ ꯃꯍꯥꯎꯗꯣ ꯈꯪꯕꯗꯩꯗꯤ ꯃꯣꯏꯁꯨ ꯀꯩꯅꯣ ꯇꯧꯕꯅꯦꯕ ꯇꯧꯔꯤꯁꯦ ꯍꯥꯏꯕꯗꯤ ꯉꯝꯗꯕꯅꯦꯕ ꯊꯥꯗꯣꯛꯄꯗ ꯇꯧꯔꯤꯁꯦ ꯑꯗꯨꯅꯕꯨ ꯅꯤꯁꯥꯅ ꯊꯣꯛꯣꯂꯂꯝꯃꯤꯅꯤꯗꯅ
ꯎꯝ ꯁꯨ ꯅ
ꯑꯗꯨꯃꯥꯏꯅꯗꯨꯗ ꯅꯠꯇꯦ ꯑꯗꯨ ꯍꯥꯏꯗꯤ ꯄꯩꯁꯥꯗꯨ ꯂꯥꯛꯄ ꯂꯩꯇ꯭ꯔꯦ ꯈꯜꯂ ꯂꯥꯛꯇ꯭ꯔꯦ ꯑꯗꯩ ꯈꯣꯠꯇꯣꯅ ꯌꯥꯝ ꯊꯣꯛꯈ꯭ꯔꯦꯕꯅ ꯍꯥꯏꯗꯤ ꯏꯁꯅꯤꯁꯥ ꯆꯥꯕꯒꯤ ꯃꯍꯨꯠꯠꯇ ꯍꯥꯏꯗꯤ ꯃꯇꯨꯗ ꯍꯥꯠꯇꯣꯛꯑꯒ ꯃꯇꯨꯒꯤ ꯐꯤꯔꯣ ꯂꯧꯊꯣꯛꯑꯒ ꯑꯗꯒꯤ ꯑꯗꯒꯤ ꯏꯃꯨꯡꯒꯤ ꯄꯩꯁꯥ ꯅꯨꯡꯁꯥꯁꯤ ꯍꯨꯔꯥꯜꯂꯒ ꯄꯨꯊꯣꯛꯑꯒ ꯑꯗꯒꯤ ꯃꯤ ꯌꯥꯝꯌꯥꯝ ꯇꯣꯏꯅ ꯆꯥꯕꯒꯤꯗꯃꯛꯇꯁꯨ ꯃꯤ ꯍꯥꯠꯇꯣꯛꯅꯗꯅ ꯇ ꯏꯃꯨꯡꯒꯤ ꯃꯌꯥꯝ ꯑꯃ ꯍꯥꯠꯇꯣꯛꯅꯗꯅ ꯌꯥꯝ ꯇꯧꯔꯛꯦꯕ ꯍꯧꯖꯤꯛꯀꯥꯟꯁꯦ
ꯑꯉꯥꯡꯒꯤ ꯀꯩꯅꯣ ꯇꯧꯋꯦꯅ ꯑꯩ ꯍꯟꯗꯛꯇ ꯄꯥꯎ ꯑꯃ ꯇꯥꯈꯤꯌꯦ ꯀꯩꯅꯣ ꯇꯧꯋꯦꯅ ꯑꯉꯥꯡꯒꯤ ꯃꯅꯥꯗꯤ ꯁꯅꯥ ꯊꯠꯂꯒ ꯀꯩꯅꯣ ꯇꯧꯋꯦꯅ ꯑꯉꯥꯡ ꯁꯦ ꯑꯗꯨꯝ ꯃꯅꯥ ꯊꯠꯗꯠꯂꯝꯃꯒ ꯀꯩꯅꯣ ꯇꯧꯔꯕ ꯖꯥꯠꯅꯤꯗ ꯁꯅꯥꯗꯣ ꯊꯠꯂꯒ ꯅꯤꯁꯥꯗꯨꯒꯤ ꯃꯌꯥꯏꯅ ꯃꯅꯥ ꯊꯠꯄ ꯈꯣꯠꯄ ꯑꯗꯨꯒꯤꯁꯨ ꯈꯔ ꯇꯥꯈꯤ ꯑꯁ ꯄꯨꯔꯥ ꯕꯦꯔꯥꯅꯦꯅ ꯇꯧꯁꯤ ꯅꯤꯁꯥꯁꯤꯅ ꯉꯝꯍꯜꯂꯤꯁꯦꯀꯣ ꯄꯨꯔꯥ ꯕꯦꯔꯥꯅꯦ
ꯈꯪꯗꯦꯗ ꯇꯧꯔꯤꯁꯦꯇꯟꯁꯦ ꯑꯩꯈꯣꯏꯔꯣꯝꯁꯨꯅꯦ ꯍꯟꯗꯛꯈ ꯍꯟꯗꯛ ꯑꯩꯈꯣꯏꯔꯣꯝꯗꯁꯨ ꯑꯗꯨꯃꯥꯏꯅ ꯆ ꯊꯠꯂꯒ ꯑ ꯍꯥꯠꯇꯣꯛꯑꯒ ꯋꯥꯄꯜꯂꯝꯗ ꯀꯩꯅꯣ ꯍꯥꯠꯇꯣꯛꯑꯒ ꯈꯨꯝꯖꯤꯜꯂꯒ ꯊꯝꯃꯦꯅ ꯊꯣꯛꯈꯤ ꯍꯥꯏꯗꯤ ꯅꯨꯡꯥꯏꯅꯇꯕ ꯍꯥꯏꯇꯥꯔꯦ ꯃꯃꯥꯡꯃꯗꯨꯅꯗꯤ ꯑꯗꯨꯝ ꯊꯤꯕ ꯌꯥꯕ ꯊꯤ ꯈꯪꯗ꯭ꯔꯦ ꯂꯥꯁꯇ ꯑꯗꯨꯃꯥꯏꯅ ꯑꯣꯏꯔꯝꯗꯧ ꯃꯥꯜꯂꯦ ꯀꯟ ꯂꯥꯁ ꯁꯨꯝ ꯌꯦꯡꯉ ꯀꯥꯟꯗ ꯄꯨꯝꯅꯝ ꯅꯝꯃꯦ ꯈꯣꯠꯂꯦ ꯈꯣꯠꯂꯦꯅ ꯁꯨꯝ ꯌꯦꯡꯅꯔ ꯀꯥꯟꯗ ꯃꯐꯝꯗꯨꯗ ꯐꯨꯝꯃ ꯈꯣꯠꯂꯅꯤ ꯑꯗꯨꯗ ꯐꯥꯈ꯭ꯔꯦ ꯐꯥꯔꯄꯗꯤ ꯑꯗꯨꯃꯥꯏꯅ ꯇꯧꯕꯗꯣ ꯐꯠꯇꯦ ꯍꯥꯏꯕ ꯍꯥꯏꯗꯤ ꯏꯁꯥꯁꯤꯅ ꯅꯤꯁꯥꯁꯤꯅ ꯍꯥꯏꯔ ꯂꯍꯥꯜꯄꯩ ꯏ ꯃꯥꯅꯤ ꯑꯗꯨꯕꯨꯗꯤꯅ ꯅꯤꯁꯥꯅ ꯍꯥꯏꯔ ꯂꯍꯥꯠꯄꯩꯅꯤ
ꯈꯪꯗꯦ ꯇꯧꯔꯤꯁꯦ ꯍꯧꯖꯤꯛꯀꯥꯟ ꯃꯇꯝꯁꯤꯅ ꯅꯣꯏꯅ ꯆꯥꯎꯊꯔꯛꯂ ꯁꯨꯝ ꯅꯤꯁꯥꯁꯤꯡꯁꯤꯅ ꯍꯥꯔ ꯍꯥꯠꯇꯔꯃꯤ ꯑꯩꯗꯤ ꯏꯟꯈꯠꯂꯛꯏꯕ ꯑꯩꯈꯣꯏꯒꯨꯝꯕ ꯑꯩꯈꯣꯏꯒꯨꯝꯕ ꯁꯨꯝꯕ ꯃꯇꯝꯁꯤꯗꯅꯦꯕ ꯌꯥꯝꯅ ꯉꯥꯎꯁꯤꯟꯅꯩꯔꯤꯁꯦ ꯏꯟꯈꯠꯂꯛꯄ ꯍꯥꯏꯗꯤ ꯋꯥꯈꯪ ꯃꯆꯥꯒ ꯐꯒꯠꯂꯛꯄꯗꯥꯛꯁ ꯍꯥꯏꯗꯤ ꯑꯃ ꯑꯣꯏꯔꯦ ꯑꯃ ꯍꯥꯏꯦꯛꯇ ꯇꯦꯁ ꯇꯧꯅꯤꯡꯕꯒꯤ ꯃꯇꯥꯡꯁꯦ ꯍꯥꯏꯗꯤ ꯑꯁꯤ ꯍꯥꯎꯔꯝꯗꯧ ꯋꯥꯔꯤꯦ ꯁꯤ ꯃꯤꯅ ꯅꯨꯡꯉꯥꯏ ꯈꯣꯠꯂꯦ ꯍꯥꯏꯁ ꯁꯤ ꯇꯦꯁ ꯇꯧꯁꯤꯟꯒꯦꯗ ꯅꯨꯄꯥꯅꯕꯨ ꯀꯩꯅꯣ ꯀꯥꯏꯅ ꯍꯥꯏ ꯁꯤꯃꯥꯏꯅ ꯑꯗꯨꯝ ꯈꯟꯕꯁꯤꯗꯅꯦ ꯂꯣꯏꯅ ꯃꯥꯡꯅꯩꯁꯤꯡꯁꯦ
ꯃꯥꯅꯦ ꯃꯥꯅꯦ ꯃꯃꯥꯟꯅꯕꯅ ꯁꯣꯟꯍꯣꯟꯕꯁꯨ ꯌꯥꯎꯔꯤꯅꯦ ꯁꯦꯡꯅ ꯍꯥꯏꯔꯒꯗꯤ ꯀꯩꯅꯣꯅꯦ ꯁꯤ ꯁꯤꯕꯨ ꯅꯨꯄꯥꯅꯕꯨ ꯍꯥꯏꯗꯤ ꯅꯨꯄꯥꯅꯕꯨ ꯍꯥꯏꯕꯁꯤꯇꯅꯦꯕ ꯁꯣꯔꯤꯁꯦ ꯇꯁꯦꯡꯅ ꯍꯥꯏꯔꯒꯗꯤ ꯅꯨꯄꯥꯅꯕꯨ ꯁꯤ ꯑꯦꯁ ꯑꯁ ꯅꯨꯄꯥꯅꯕꯨ ꯅꯨꯄꯥꯅꯕꯨꯅꯦ ꯍꯥꯏꯕꯁꯤꯗ ꯍꯥꯏꯗꯤ ꯑꯗꯨꯃꯥꯏꯅ ꯍꯥꯏꯔꯅꯤꯅ ꯑꯩꯈꯣꯏꯁꯨ ꯅꯣꯏꯁꯨ ꯅꯠꯇ꯭ꯔꯥ ꯀꯔꯤ ꯑꯩꯈꯣꯏꯁꯨ ꯑꯦ ꯑꯩ ꯅꯨꯄꯥꯅꯕꯨ ꯍꯥꯏꯔꯒ ꯑꯗꯨꯝ ꯍꯦꯛꯇ ꯍꯨꯆꯟꯃꯤꯟꯅꯕ ꯇꯧꯅ ꯑꯩꯁꯦ ꯑꯗꯨꯗꯨꯅꯦꯕ ꯁꯣꯔꯤꯁꯦ ꯑꯩꯈꯣꯏꯒꯤ ꯀꯩꯅꯣꯒꯤ ꯃꯅꯤꯄꯨꯔꯒꯤ ꯑꯗꯨꯗꯣ ꯁꯤꯦ ꯗ꯭ꯔꯛꯁꯤꯗꯤ ꯀꯩꯅꯣ ꯇꯧꯕꯗꯗꯤ ꯊꯤꯡꯕ ꯁꯤ ꯀꯩꯅꯣ ꯇꯧꯖꯁꯦ ꯑꯆꯧ ꯑꯁꯥꯡꯒꯤꯁꯨ ꯈꯨꯠ ꯈꯔ ꯌꯥꯎꯕꯅꯤꯅꯀꯣ ꯊꯤꯡꯕꯗꯤ ꯈꯔ ꯋꯥꯅ ꯊꯣꯛꯈꯤꯅꯤ ꯑꯩ ꯇꯁꯦꯡꯅ ꯀꯩꯅꯣ ꯇꯧꯍꯟꯕ ꯌꯥꯎꯔꯤꯕ ꯗ꯭ꯔꯛꯁꯦ ꯇꯁꯦꯡꯅ ꯗ꯭ꯔꯛꯇꯨꯒꯤ ꯄꯩꯁꯥ ꯂꯥꯏꯔꯤꯛ ꯈꯪꯕꯒꯤ ꯍꯥꯏꯗꯤ ꯇꯁꯦꯡꯅ ꯑꯆꯧ ꯑꯁꯥꯡꯁꯤꯅ ꯀꯩꯅꯣ ꯇꯣꯏꯅ ꯗ꯭ꯔꯛ ꯀꯔꯕꯥꯔ ꯇꯧꯕ ꯌꯥꯎꯔꯤꯕ ꯑꯗꯨꯅꯕꯨ ꯀꯩꯅꯣ ꯁꯨꯝ ꯄꯥꯛꯇꯛꯅꯅ ꯄꯥꯛꯇꯛꯅꯅ ꯆꯤꯡꯂꯣꯝꯗ ꯄꯣꯄꯤ ꯊꯥꯍꯜꯂꯤꯅꯤ ꯀꯩꯅꯣ ꯇꯁꯦꯡꯅ ꯅꯠꯇ꯭ꯔꯥ ꯑ ꯁꯣꯝꯂꯣꯝꯗꯗꯤ ꯄꯨꯔꯥ ꯀꯛꯊꯠꯄꯒꯥꯏꯁꯦ ꯃꯣꯏꯗꯤ ꯀꯩꯅꯣ ꯇꯧꯔ ꯊꯥꯕꯅꯦ ꯂꯧ ꯎꯕꯒꯤ ꯇꯥꯏꯞꯇ ꯀꯣ
ꯎꯝ
ꯄꯨꯔꯥ ꯀꯩꯅꯣ ꯇꯧꯕꯅꯦꯕ ꯀ꯭ꯔꯣꯔ ꯀ꯭ꯔꯣꯔꯗ ꯇꯟꯕ ꯌꯥꯔꯦ ꯈꯪꯕꯅꯤꯅ ꯃꯣꯏꯁꯨ ꯇꯧꯍꯟꯅꯤ ꯅꯦꯕ ꯇꯧꯔꯤꯁꯦ ꯅꯠꯇ꯭ꯔꯗꯤ ꯂꯣꯏ ꯃꯨꯊꯠ ꯌꯥꯔꯦ ꯀꯩꯅꯣ ꯀ ꯀ ꯀꯩꯅꯣ ꯇꯧꯕ ꯑꯩꯈꯣꯏ ꯑꯥ ꯀꯩꯅꯣꯗ ꯃꯤ ꯈꯔ ꯀꯩꯅꯣ ꯑꯥꯔꯃꯤꯒꯔ ꯄꯨꯂꯞ ꯊꯥꯖꯤꯜꯂ ꯄꯨꯂꯞ ꯀꯩꯅꯣ ꯇꯧ ꯌꯥꯔ ꯄꯣꯠꯅꯦꯕ ꯑꯗꯨ ꯅꯠꯇ꯭ꯔꯒ ꯊꯑꯣꯏꯒꯤ ꯂꯧꯈꯠꯂꯤꯁꯦ ꯄꯨꯔꯥ ꯀꯩꯅꯣ ꯑꯃ ꯂꯩꯕꯩꯅꯦꯕ
ꯍꯣꯏ ꯃꯣꯏꯗ ꯃꯣꯏꯗ ꯀꯥꯟꯅꯩ ꯈꯪꯕꯩ ꯎꯝ ꯃꯣꯏꯗ ꯀꯥꯟꯅꯩ ꯈꯪꯕꯩꯅꯦꯕ ꯃꯣꯏꯅ ꯇꯧꯔꯤꯁꯤꯡꯗꯣ ꯍꯥꯏꯗꯤ ꯗꯤ ꯎꯝ ꯌꯥꯗꯦꯕ ꯍꯥꯏꯗꯤ ꯃꯣꯏꯒꯤ ꯀꯥꯟꯅꯩ ꯄꯩꯁꯥ ꯂꯥꯛ ꯑꯩ ꯈꯪꯕꯒꯤ ꯃꯣꯏꯅ ꯇꯧꯔꯤꯅꯦ ꯊꯥꯗꯔꯤ ꯉꯥꯛꯇꯅꯦꯕ
ꯎꯝ ꯃꯥꯅꯤ ꯃꯥꯅꯤ ꯃꯣꯏ ꯀꯥꯟꯅꯅꯕ ꯍꯣꯠꯅꯕꯒꯗꯤ ꯃꯅꯤꯄꯨꯔꯁꯤꯗꯤ ꯄꯨꯔꯥ ꯃꯥꯡꯍꯜꯂꯦ ꯃꯅꯤꯄꯨꯔꯒꯤ ꯅꯍꯥꯉꯩꯁꯤꯗꯤ ꯃꯣꯏꯅ ꯃꯣꯏꯅ ꯄꯩꯁꯥ ꯐꯪꯅꯕ ꯍꯣꯠꯅꯕꯗ ꯅꯍꯥꯈꯩꯁꯤꯗꯤ ꯄꯨꯔꯥ ꯀꯩꯅꯣ ꯅꯤꯁꯥ ꯏꯄꯥꯛꯁꯦ ꯂꯣꯏ ꯇꯥꯎꯍꯟꯕꯅꯦꯕ ꯇꯧꯔꯤꯁꯦ ꯇꯔꯃꯤ ꯊꯀꯁꯦ ꯇꯧꯅꯤꯡꯗ꯭ꯔꯦ ꯎꯝ ꯄꯨꯂꯞ ꯃꯥꯡꯍꯟꯗꯣꯏꯅꯤ ꯄꯨꯂꯞ ꯃꯥꯡꯃꯤꯟꯅꯕꯒ ꯆꯞ ꯃꯥꯟꯅꯗꯣꯏꯅꯤ ꯁꯤ ꯀꯩꯅꯣꯗꯒꯤ ꯁꯦꯝ ꯇꯛꯇ ꯌꯥꯔꯣꯏ ꯑꯆꯧꯁꯥꯡꯁꯤꯗꯒꯤ ꯍꯥꯟꯅ ꯁꯦꯝꯗꯣꯛꯇ ꯌꯥꯔꯣꯏꯁꯤꯗꯤ ꯃꯆꯥ ꯑꯩꯈꯣꯏꯅ ꯍꯥꯏꯗꯤ ꯑꯩꯈꯣꯏ ꯑꯩꯈꯣꯏ ꯈꯔ ꯈ ꯃꯆꯥ ꯑꯃꯅꯤꯅ ꯁꯦꯝꯗꯣꯛꯄꯁꯨ ꯌꯥꯔꯣꯏꯕ ꯑꯆꯧ ꯑꯁꯥꯡꯁꯤꯗꯤ ꯍꯥꯟꯅ ꯁꯦꯝꯇꯣꯛꯂꯛ ꯑꯀꯥꯟꯗ ꯇꯧꯒꯗꯕꯅꯦꯕ
ꯑꯗꯣ ꯍꯧꯖꯤꯛꯀꯥꯟꯁꯤ ꯃꯤꯁꯦ ꯌꯥꯝꯅ ꯒ꯭ꯌꯥꯟ ꯇꯥꯅꯗ꯭ꯔꯦ ꯍꯥꯏꯗꯤ ꯐꯅꯁꯨ ꯍꯥꯏ ꯐꯅ ꯑꯦꯋꯥꯔꯅꯦꯁꯁꯨ ꯐꯖꯅ ꯆꯠꯂꯦ ꯍꯥꯏꯗꯤ ꯗ꯭ꯔꯛ ꯆꯥꯀꯅꯨ ꯈꯣꯠꯀꯅꯨꯅ ꯈꯜꯂ ꯑꯩ ꯃꯁꯥꯗꯤ ꯃꯥꯡ ꯇꯥꯛꯄ ꯑꯗꯨ ꯈꯣꯠꯄ ꯌꯥꯝ ꯑꯦꯋꯥꯔꯅꯦꯁꯁꯨ ꯌꯥꯝ ꯆꯜꯂꯤ ꯑꯗꯨ ꯀꯔꯝ ꯀꯥꯟꯅꯗꯦ ꯍꯥꯏꯗꯤ ꯑꯗꯨꯝ ꯁꯨꯝ ꯆꯥꯎꯊꯕ ꯁꯨꯝ ꯅꯤꯁꯥꯥꯁ ꯑꯗꯨꯝ ꯂꯥꯛꯍꯠꯄ ꯁꯨꯝ ꯍꯦꯟꯒꯠꯂꯛꯑꯦ ꯃꯇꯝꯁꯦ ꯈꯪꯗꯦ ꯁꯨꯃꯥꯡ ꯆꯜꯂꯛꯄ ꯃꯤꯑꯣꯏꯕꯁꯨ ꯃꯥꯡꯖꯜꯂꯛ ꯑ ꯁꯨꯝ ꯑꯩ ꯃꯅꯤꯄꯨꯔꯁꯦ ꯂꯨꯞꯈꯤꯕ ꯌꯥꯕ ꯃꯥꯡꯍꯟꯒꯦ ꯃꯨꯠꯈꯤꯕ ꯌꯥꯕꯒꯤ ꯋꯥꯈꯜ ꯃꯣꯏꯅ ꯄꯥꯜꯍꯧꯕꯒꯤ ꯋꯥꯈꯟꯗ ꯅꯣꯏꯅ ꯈꯜꯂꯦꯕ ꯑꯦꯝ ꯑꯦꯜ ꯑꯦꯁꯤꯡꯁ ꯍꯥꯏꯗꯤ ꯅꯪꯗꯤꯗ ꯑꯆꯧ ꯑꯥꯆꯥꯡꯁꯤꯡꯁꯦ ꯍꯥꯏꯗꯤ ꯃꯣꯏꯗ ꯄꯩꯁꯥ ꯈꯔ ꯐꯪꯉꯤ ꯍꯥꯏꯕꯒꯤ ꯋꯥꯈꯟꯗ ꯃꯣꯏ ꯃꯣꯏꯗ ꯀꯥꯟꯅꯔꯒ ꯂꯣꯏꯔꯦ ꯍꯥꯏꯕ ꯋꯥ ꯈꯟꯇ ꯈꯟꯕꯅꯤꯅ ꯑꯩꯁꯨ ꯍꯟꯗꯛ ꯁꯤ ꯑꯗꯨꯃꯥꯏꯅ ꯇꯞꯄꯥꯛꯇꯅꯅꯦꯕ ꯊꯥꯗꯣꯛ ꯑꯒ
ꯑꯗꯨꯅꯦ ꯐꯥꯕꯈꯩꯁꯦ ꯑꯗꯨꯒ ꯀꯩꯅꯣ ꯇꯧꯔꯤꯁꯤꯅ ꯄꯥꯎꯗꯗꯤ ꯍꯟꯗꯛꯁꯤ ꯄꯨꯔꯥ ꯗ꯭ꯔꯛꯁꯦ ꯀꯩꯅꯣ ꯐꯥꯔꯦ ꯈꯣꯠꯂꯦꯅ ꯌꯥꯝ ꯌꯥꯎꯗ꯭ꯔꯣ ꯐꯦꯁꯕꯨꯛꯅꯛꯇ ꯑꯣꯏꯔꯦ ꯄꯥꯎꯁꯨ ꯑꯗꯨꯝ ꯇꯥꯗ꯭ꯔꯣ ꯑꯗꯨ ꯗ꯭ꯔꯛꯇꯣ ꯀꯥꯏꯗ ꯃꯥꯡꯍꯟꯈ꯭ꯔꯦ ꯀꯩꯅꯣ ꯇꯧꯈ꯭ꯔꯦ ꯁꯨꯃꯥꯏꯅ ꯊꯥꯗꯣꯛꯈ꯭ꯔꯦꯕꯒꯤ ꯄꯥꯎꯗꯤ ꯇꯥꯔꯝꯃꯣꯏꯗ
ꯇꯥꯗꯦꯅꯦ
ꯑꯗꯨ ꯀꯩꯅꯣ ꯇꯧ ꯇꯧꯅꯣꯏꯅꯦꯕ ꯁꯤꯗ ꯐꯥꯈ꯭ꯔꯦ ꯈꯣꯠꯈ꯭ꯔꯦꯅ ꯍꯥꯏꯖꯕꯒꯤ ꯋꯥꯅꯦꯕ ꯑꯗꯨꯝ ꯌꯦꯟꯅꯕꯗꯤ ꯃꯣꯏ ꯑꯗꯨꯝ ꯌꯦꯟꯅꯖꯩꯅꯦꯕ ꯍꯥꯏꯗꯤ ꯅꯣꯡꯃꯥꯇ ꯅꯪ ꯌꯥꯎꯔꯝꯒꯗ ꯁꯤ ꯐꯥꯔꯦ ꯁꯨꯃꯥꯏꯅ ꯃꯩ ꯊꯥꯗꯣꯛꯈ꯭꯭ꯔꯦꯗꯒꯤꯁꯨ ꯀꯩꯅꯣ ꯇꯧꯔꯝꯃꯣꯏ ꯇꯥꯔꯝꯃꯣꯏ ꯁꯨꯃꯥꯏꯅ ꯃꯥꯡꯍꯟꯈ꯭ꯔꯁꯤ ꯇꯥꯔꯝꯃꯣꯏ ꯐꯥꯔꯦ ꯈꯛꯇꯅꯦꯕ ꯇꯥꯈ꯭ꯔꯤꯁꯦ ꯑꯩ ꯐꯥꯈ꯭ꯕꯩ ꯃꯇꯨꯡꯗꯗꯤ ꯗꯧ ꯀꯩꯗꯅ ꯀꯩ ꯇꯥꯗꯦꯗꯅ ꯁꯤ ꯑꯗꯨꯝ ꯃꯣꯏ ꯐꯥꯔꯁꯨ ꯄꯨꯔꯥ ꯀꯩꯅꯣ ꯇꯧꯕ꯭ꯔꯥ ꯃꯅꯨꯡꯗ ꯑꯗꯨꯝ ꯌꯦꯟꯅꯔꯝꯅꯦꯕ ꯇꯧꯔꯤꯁꯦ
ꯅꯦꯕꯅꯤꯗꯤꯅꯤꯖꯦ ꯑꯗꯨꯗ ꯅꯠꯇꯦ ꯃꯣꯏ ꯐꯥꯔꯦꯅ ꯁꯨꯝ ꯂꯣꯏꯔꯦ ꯃꯣꯏ ꯁꯣꯁꯤꯦꯜ ꯃꯦꯗꯤꯌꯥꯗ ꯍꯥꯏꯁꯤ ꯂꯥꯜꯂꯔꯦ ꯃꯇꯨꯡ ꯇꯧꯖꯔꯣꯏ ꯍꯥꯏꯔ ꯂꯣꯏꯔꯦ ꯃꯣꯏ ꯀꯗꯤ ꯍꯥꯏꯐꯠꯝꯐꯝ ꯊꯣꯛꯕꯤꯗꯨꯨ ꯊꯥꯠꯂꯛꯂꯔꯦ ꯍꯥꯏꯗꯤ ꯇꯧꯕ ꯇꯧꯕ ꯆꯩꯔꯥꯛ ꯄꯤ ꯄꯤꯗ꯭ꯔꯦ ꯑꯗꯨꯝ ꯍꯥꯏꯗꯤ ꯃꯣꯏ ꯑꯗꯨꯝ
ꯃꯁꯥꯀꯦ ꯎꯠ ꯄꯨ ꯦ ꯀꯨꯟꯖꯜ ꯀꯨꯖꯜ ꯊꯥꯒꯠꯂꯛꯑꯅꯤ ꯑꯣ ꯑꯥ ꯑꯥ ꯍꯥꯏꯗꯤ ꯑ ꯑꯗꯨ ꯈꯟꯆꯜ ꯊꯥꯔꯗꯤ ꯃꯣꯏꯁꯨ ꯀꯔꯤꯝ ꯈꯟꯗ꯭ꯔꯦ ꯑꯗꯨꯝ ꯃꯃꯤꯡꯗꯨꯅ ꯑꯁꯦꯡꯕ ꯏꯔꯥ ꯐꯥꯒꯤ ꯏꯔꯥ ꯈꯪꯕ ꯅꯠꯇꯦ ꯃꯁꯛꯇꯨꯁꯨ
ꯎꯝ
ꯇꯧꯔꯦ ꯍꯥꯏ ꯈꯨꯝꯖꯤꯜꯂꯅꯤꯅ ꯀꯩ ꯑꯩꯒꯤ ꯑꯗꯨ ꯁ ꯁꯨꯃꯥꯏꯅ ꯀ ꯐꯣꯇꯣ ꯅꯇꯦꯜ ꯂꯣꯏꯔꯦ ꯍꯥꯏꯔꯒ ꯑꯗꯨꯝ ꯀꯩꯅꯣ ꯇꯧꯗꯣꯏꯅꯦꯕ ꯃꯊꯪꯁꯨ ꯑꯗꯨꯝ ꯇꯧꯗꯣꯏꯅꯦꯕ ꯑꯦ ꯃꯅꯤꯄꯨꯔꯗꯕꯨꯅ ꯅꯠꯇ꯭ꯔꯥ ꯁꯤꯗꯅꯦ ꯂꯣꯏ ꯁꯣꯏꯛꯏꯁꯦ ꯃꯣꯏꯗꯃ ꯄꯨꯂꯤꯁꯇꯒꯤ ꯀꯩꯗꯒꯤ ꯄꯨꯂꯞꯁꯦ ꯐꯤꯜꯗꯤꯡ ꯂꯩꯅꯔꯝꯅꯦꯕ ꯇꯧꯅ ꯑꯩꯁꯦ
ꯎꯝ
ꯑꯗꯨ ꯁꯤ ꯑꯐꯕ ꯈꯣꯡꯊꯥꯡꯗꯤ ꯅꯠꯇꯦ ꯈꯜꯂꯤ
ꯅꯠꯇꯦ ꯐ ꯐꯠꯇ ꯄ ꯎꯝ ꯊꯣꯏꯗꯅ ꯇꯧꯔꯤꯕ ꯃꯇꯝꯁꯦ ꯍꯥꯏꯗꯤ ꯐꯠꯇꯕꯅ ꯈꯨꯜꯂꯤꯡꯕ ꯍꯥꯏꯗꯨ ꯂ ꯑꯣꯏꯅ ꯎꯔꯕꯔꯕꯅꯤꯅ ꯃꯇꯝꯁꯤꯗꯗꯤ ꯌꯥꯗ꯭ꯔꯦꯕ ꯑꯩꯗꯤ ꯃꯣꯏꯅ ꯐꯅ ꯀꯔꯤ ꯌꯥꯗꯦ ꯇꯧꯗꯦꯅ ꯍꯥꯏꯔꯁꯨ ꯑꯩꯈꯣꯏꯅ ꯐꯅ ꯂꯥꯎꯖꯔꯁꯨ ꯒ꯭ꯌꯥꯟ ꯇꯥꯗꯕ ꯑꯆꯧꯁꯥꯡꯁ ꯒ꯭ꯌꯥꯟ ꯇꯥꯗꯗꯤ ꯑꯩ ꯌꯥꯗ꯭ꯔꯦ ꯍꯥꯏꯗꯤ ꯐꯖꯅ ꯇꯧꯒꯦ ꯑꯗꯨꯗꯤ ꯃꯣꯏꯅꯁꯨ ꯇꯧꯍꯟꯒꯦ ꯍꯥꯏꯇꯥꯔꯒꯗꯤ ꯄꯩꯁꯥꯗꯨꯁꯨ ꯀꯩ ꯀꯩꯗꯣ ꯂꯥꯛꯑꯣꯏꯗꯅꯣ ꯍꯥꯏꯗꯤ ꯃꯣꯏꯅ ꯐꯖꯅ ꯇꯧꯕ ꯃꯇꯝꯗ
ꯅꯣꯏꯩꯅ ꯂꯥꯛꯅꯩꯇꯅꯤꯗꯣ ꯃꯣꯏꯅ ꯍꯨꯔꯥꯜꯂꯒ ꯊꯕꯛ ꯇꯧꯖꯅꯦꯕ ꯅꯣꯏꯅ ꯃꯥꯡꯉꯤꯁꯦ ꯑꯩ ꯃꯣꯏꯅ ꯐꯥꯖꯤꯟꯈ꯭ꯔꯅꯤ ꯊꯥꯗꯣꯛꯈ꯭ꯔꯦ ꯍꯥꯏꯅꯤ ꯍꯥꯏꯗꯤ ꯇꯧ ꯃꯥꯡꯍꯟꯈ꯭ꯔꯦ ꯍꯥꯏꯅꯤ ꯃꯣꯏꯅ ꯑꯣꯏꯅ ꯇꯧꯔꯅꯤ ꯃꯅꯨꯡꯗ ꯑꯣꯏꯅ ꯌꯦꯟꯅꯔꯒ ꯃꯥꯅ ꯍꯣꯏ ꯄꯕꯗꯔ ꯐꯥꯏ ꯃꯤ ꯃꯤꯗꯨꯨꯗꯗꯤ ꯄꯤꯔꯝꯗꯕꯁꯨ ꯌꯥꯏ ꯑꯗꯨ ꯃꯣꯏꯅꯗꯤ ꯑꯗꯨꯝ ꯂꯧꯁꯤꯜꯂꯒ ꯃꯣꯏꯅ ꯑꯃꯝ ꯌꯦꯟꯅꯔꯒ ꯃꯣꯏ ꯌꯣꯜꯒ ꯑꯗꯨꯝ ꯃꯣꯏꯒꯤ ꯀꯃꯥꯏꯅ ꯑꯣꯏ ꯑꯗꯣ ꯍꯥꯏꯔꯨꯕ ꯌꯥꯗꯕꯅꯤꯅ ꯑꯩꯈꯣꯏꯅ ꯑꯗꯨꯝ ꯂꯣꯠꯂꯒ ꯂꯩꯕꯅꯦ ꯍꯥꯏꯗꯤ ꯉꯥꯡꯉꯕ ꯌꯥꯗꯕꯅꯤꯅ ꯑꯩꯈꯣꯏ ꯑꯗꯨꯝ